ꯇꯞ
ꯇꯔꯔꯕꯧꯝ ꯆ ꯆꯥꯔꯔꯕꯣ
ꯆꯥꯗ꯭ꯔꯤꯉꯩꯗ ꯑꯁ ꯊꯣꯡꯐꯥꯎ ꯊꯣꯡꯗ꯭ꯔꯤ ꯉꯁꯤꯗꯤ ꯅꯪ ꯅꯣꯏꯗꯤ ꯆꯥꯔꯝꯃꯅꯤꯀꯣ
ꯆꯥꯔꯦ ꯆꯥꯔꯦ ꯐꯃꯨꯡꯗ ꯄꯣꯊꯥꯔꯤꯅꯦ ꯍꯧꯖꯤꯛ
ꯀꯔꯤ ꯍꯦꯟꯖꯥꯡ ꯆꯥꯔꯒꯦ
ꯑꯁ ꯃꯔꯦ ꯃꯅꯥꯒ ꯑꯂꯨ ꯏꯔꯣꯟꯕ
ꯑꯁ ꯍꯥꯎꯏꯤ ꯀꯔꯤꯅꯣ ꯑꯩꯁꯨ ꯃꯦꯔꯦꯟ ꯃꯅꯥ ꯆꯥꯅꯤꯡꯉꯦ
ꯑꯁ ꯄꯦꯜꯂꯦꯗ ꯑꯩꯗꯤ ꯇꯜꯂꯑꯦꯗ
ꯑꯁ ꯆꯥꯅꯤꯡꯉꯦ ꯑꯩꯗꯤ
ꯑꯩ ꯌꯨꯝꯗ ꯌꯨꯝꯗ ꯌꯥꯝ ꯂꯩꯔꯤꯁꯤꯗꯤ ꯂꯥꯛꯑꯒ ꯍꯦꯛ ꯑꯣꯗꯅ
ꯑꯩꯈꯣꯏꯒꯤꯗꯤ ꯂꯩꯇꯦ
ꯏꯁ ꯃ ꯃꯣꯍꯃꯠ ꯅꯥꯕꯨ ꯂꯩ ꯀꯗꯥꯥꯏ ꯍꯥꯏꯗꯤ ꯂꯩꯔꯝꯒꯅꯤꯗ
ꯂꯩꯇꯦ ꯑꯩꯈꯣꯏꯗꯤ
ꯂꯩꯗꯁꯨ ꯑꯇꯣꯞꯄ ꯁꯥꯒꯩ ꯁꯥꯒꯩ ꯌꯨꯝ ꯀꯩꯅꯣꯛꯇꯒꯤ ꯂꯧꯕ ꯌꯥꯏꯅ ꯕꯖꯥꯔꯁꯨ ꯌꯣꯜꯂꯝꯕꯅꯤꯗ
ꯕꯖꯥꯔꯗ ꯌꯣꯟꯕꯗꯣ ꯍꯥꯎꯒꯗꯕ ꯃꯥꯟꯗꯦꯕ ꯀꯟꯒꯗꯕ ꯃꯥꯜꯂꯦ ꯑꯗꯨꯒꯤ ꯂꯩꯅꯤꯡꯗꯕ ꯅꯍꯥꯟ ꯕꯖꯥꯔ ꯊꯣꯛꯄꯗꯣ
ꯎꯝ
ꯑꯗꯨꯗ ꯎꯗꯤꯎꯑꯦꯕꯀꯣ ꯂꯩꯁꯤꯔꯥ ꯈꯜꯂꯒ ꯏꯄꯠ ꯄꯜꯂꯒ ꯅꯨꯡꯉꯥꯏ ꯐꯖꯁꯨ ꯐꯖꯗ꯭ꯔꯦꯕ ꯑꯗꯨꯒꯤ ꯂꯩꯗꯕꯤ ꯍꯜꯂꯛꯑꯦ ꯍꯟꯗꯛꯇꯤꯅꯦ ꯁꯥꯕꯒꯤꯀꯣ
ꯎꯝ
ꯌꯥꯝ ꯌꯥꯝ ꯂꯩꯁꯜꯂꯒꯁꯨ ꯊꯝꯕ ꯌꯥꯗꯦ ꯄꯠꯂꯦ ꯍꯦꯛꯇ
ꯎꯝ ꯀ ꯌꯥꯣ
ꯅꯍꯥꯟꯗꯣ ꯏꯁ ꯏꯃꯥꯟꯅꯕꯤ ꯏꯕꯥꯅꯤꯗꯣ ꯆꯝꯐꯨꯠꯀꯨꯝꯕ ꯏꯆꯝ ꯆꯝꯕ ꯆꯥꯅꯤꯡꯉꯦ ꯍꯥꯏꯔꯒ ꯌꯥꯝ ꯂꯩꯁꯜꯂꯨꯔꯦ ꯑꯗꯨꯗꯩꯗꯤ ꯑ ꯍꯪꯒꯥꯝꯒꯗꯣ ꯆꯥꯝꯕ ꯐꯪꯗꯕꯤꯗ ꯂꯣꯏ ꯄꯥꯊꯣꯛꯇꯦ
ꯎꯝ ꯅꯪ ꯕꯖꯥꯔ ꯉꯁꯤ ꯀꯣꯏꯊꯣꯛꯄ ꯃꯥꯜꯂꯦ ꯅꯪ
ꯍꯣꯏ ꯑꯁ ꯀꯣꯏꯊꯣꯛꯑꯦ ꯌꯥꯝ ꯋꯥꯏꯑꯦ ꯑꯁ ꯅꯣꯡ ꯃꯔꯛꯇ ꯅ ꯉꯁ ꯑꯩ ꯊꯣꯛꯄꯗꯗꯤ ꯀꯔꯤꯁꯨ ꯇꯧꯗꯦꯕ ꯅꯣꯥꯟ ꯅꯨꯡꯁꯥ ꯁꯥꯒꯦ ꯇꯧꯕꯅꯦꯕ ꯑꯗꯨꯒ ꯍꯜꯂꯛꯄ ꯀꯥꯟꯗ ꯍꯂ ꯏꯄ ꯀꯥꯟꯗ ꯅꯣ ꯀꯟꯅ ꯇꯥꯕ ꯂꯣꯏ ꯆꯣꯂꯦ ꯀꯣ ꯐꯤꯔꯣꯜꯁꯨ ꯂꯣꯏ ꯆꯣꯠꯂꯦ ꯑꯩ ꯏꯅꯥꯒꯗꯕ ꯃꯥꯂꯦ
ꯁꯔ ꯅꯅꯥꯅꯦ ꯈꯂꯗꯤ ꯍꯤꯗꯥꯛ ꯆꯥꯔꯨꯗꯅ ꯏꯁꯟꯁꯥ ꯅꯃꯥꯟꯅꯕꯤꯅꯤꯅ ꯍꯥꯏꯔꯛꯄꯅꯤꯗ ꯎꯝ ꯖꯥꯗ ꯕꯖꯥꯗ ꯀꯣꯏꯔꯤ ꯍꯥꯏꯅ
ꯍꯣꯏ
ꯅꯃꯥꯟꯅꯕꯤ ꯍꯥꯏ ꯅꯃꯥꯟꯅꯕꯤ ꯍꯥꯏꯕ ꯅꯪ ꯅꯪ ꯄꯤꯕ ꯑꯗꯨ ꯅꯠꯇꯦꯀꯣ ꯑꯇꯣꯞꯄꯅꯤ
ꯑꯇꯣꯞꯄ ꯏꯃꯥꯟꯅꯕꯤ
ꯑꯝ
ꯑꯣ ꯑꯣ ꯈꯪꯉꯦ ꯈꯪꯉꯦ ꯑꯃ ꯑꯃꯅ ꯍꯥꯏꯔꯛꯑꯦꯕꯀꯣ ꯅꯪꯒ ꯃꯥꯒ ꯑ ꯑꯗꯣ ꯅꯈꯣꯏ ꯈꯨꯟꯒꯤꯔꯥ ꯄꯥꯈꯪꯗꯣ ꯍꯥꯏꯕ ꯑꯩꯅ ꯍꯣꯏ ꯃꯥꯅꯦ ꯍꯥꯏꯔꯒ ꯑꯁ ꯉꯁꯥꯏ ꯏꯕꯥꯅꯤꯗꯣ ꯋꯥꯔꯤ ꯁꯅꯕꯅꯦ ꯑꯗꯣ ꯋꯥꯁꯨ ꯃꯥꯁꯨ ꯍꯥꯏꯅꯤꯡꯉꯥꯏ ꯂꯩꯇꯦ ꯑꯩꯁꯨ ꯍꯥꯏꯅꯤꯡꯉꯥꯏ ꯂꯩꯇꯦ ꯑꯗꯨꯒꯤ ꯑꯅꯤꯃꯛ ꯅꯣꯛꯑꯒ ꯂꯩꯅꯍꯦ ꯍꯥꯏꯦ
ꯑꯁ ꯉꯁꯥꯏ ꯑꯩ ꯇꯧꯔꯛꯄꯅꯦꯕ ꯇꯧꯔꯑ ꯀꯥꯟꯗ ꯃꯥꯅ ꯍꯥꯏꯕ ꯑꯗꯨ ꯑꯩ ꯇꯥꯗꯕ ꯑꯩꯅ ꯍꯥꯏꯔꯛꯄ ꯃꯥꯃꯨꯛ ꯇꯥꯕ
ꯑꯣ
ꯑ ꯑꯩꯅ ꯊꯝ ꯑꯗꯨꯝ ꯄꯥꯏꯌꯣ ꯌꯦꯡꯁꯦ ꯍꯥꯏꯈꯤ ꯍꯥꯏꯕꯅꯦꯕ ꯑꯗꯨꯒ ꯏꯊꯟꯇ ꯑꯗꯨꯝ ꯉꯥꯡꯔꯒ ꯂꯩꯕ
ꯑꯣ ꯑꯣ
ꯑꯁ ꯑꯩꯗꯤ ꯅꯨꯡꯕꯨ ꯋꯥꯔꯤ ꯁꯅꯕꯒ ꯆꯞ ꯃꯥꯟꯅꯔꯦ ꯍꯥꯏꯕꯒꯤ ꯑꯁ ꯏꯃꯥ ꯑꯗꯨꯁꯨ ꯋꯥ ꯀꯌꯥꯝ ꯍꯥꯏꯒꯦꯗ
ꯍꯣꯏ ꯈꯪꯗꯦꯗ ꯈꯔ ꯈꯔ ꯉꯥꯡꯅꯔꯗꯤ ꯐꯕ ꯑꯃꯈꯛꯇ ꯉꯥꯏ
ꯎꯝ ꯑꯗꯨꯗ ꯎꯝ
ꯑꯗꯨꯗꯤ ꯋꯥꯕꯅꯦ
ꯑꯗꯨꯗꯅꯤ
ꯎꯝ ꯅꯪ ꯇꯥꯗꯤ ꯍꯥꯏꯕꯀꯣ
ꯍꯥꯝ
ꯑꯁ ꯑꯩꯈꯣꯏꯗꯗꯤ ꯍꯧꯖꯤꯛ ꯈꯛꯇꯅꯤ ꯍꯥꯡꯗꯣꯔꯛꯄ
ꯎꯝ ꯍꯣꯏ ꯀꯖꯥꯟ ꯊꯣꯑꯅꯤ
ꯑꯁ ꯈꯪꯗꯦ ꯑꯩꯗꯣ ꯉꯁꯥꯏ ꯕꯖꯥꯔ ꯊ ꯆꯠꯄꯗꯣ
ꯎꯝ
ꯍꯠꯂꯛꯑꯒ ꯂꯥꯝꯕꯒꯤ ꯆꯥꯊꯣꯛꯑꯦꯕꯀꯣ ꯑꯗꯨꯒꯤ ꯍꯧꯖꯤꯛ ꯑꯗꯣ ꯑꯩꯗꯣ ꯆꯥꯅꯤꯡꯕ ꯐꯥꯎꯗ꯭ꯔꯦ ꯊꯣꯡꯕꯁꯨ ꯇꯜꯂꯦ
ꯏꯁ ꯁꯣꯔꯦꯟ ꯃ ꯆꯥ ꯂ ꯂꯀꯅꯤꯗ
ꯂ ꯑꯁ ꯂꯥꯝꯃꯣꯏꯗ ꯍꯟꯗꯛꯁꯦ ꯑꯩꯁꯦ ꯉꯥꯏꯕꯒꯤ ꯗꯥꯏꯇꯤꯡꯁꯨ ꯈꯔ ꯈꯔ ꯇꯧꯔꯤꯕ
ꯎꯝ ꯃꯥꯜꯂꯤ ꯃꯥꯜꯂꯤ
ꯑꯁꯦꯡꯕꯅꯦ ꯇꯧꯋꯦ ꯃꯊꯪ ꯂꯥꯛꯄꯗ ꯅꯪ ꯌꯦꯡꯉꯨꯀꯣ ꯑꯩ ꯀꯌꯥꯝ ꯀꯪꯉꯛꯑꯒꯦ ꯑꯩꯁꯦ
ꯌꯦꯡꯕ ꯇꯥꯔꯦ ꯅ ꯌꯦꯡꯕ ꯇꯥꯔꯕꯅꯤꯅ
ꯅꯣꯏꯅꯤꯉꯥꯏꯗꯤ ꯌꯥꯝ ꯂꯥꯏꯑꯕ ꯑꯃꯨꯛ ꯀꯥꯡꯊꯔꯛꯄꯗꯅꯦ ꯋꯥꯔꯤꯁꯦ
ꯑꯗꯨ ꯏꯗꯔ ꯑꯩꯐꯥꯎ ꯀꯪꯅꯤꯡꯉꯤꯅꯦ ꯅꯣꯏꯃꯟꯗꯅ ꯌꯥꯗ꯭ꯔꯤꯅꯦ
ꯅꯣꯏ ꯉꯥꯅꯨ ꯂꯩꯕ꯭ꯔꯥ
ꯉꯉ ꯑꯗꯨ ꯂꯩ ꯑꯗꯣ ꯑꯃ ꯑꯂꯥꯕ ꯑꯃ ꯂꯩ ꯌꯣꯟꯒꯦ
ꯄꯥꯅꯤꯡꯉꯦ
ꯏꯁꯥꯅꯤ ꯍꯥꯏ
ꯀꯌꯥꯒꯤ ꯌꯣꯟꯒꯦ ꯍꯥꯏꯕꯅꯣ ꯑꯩꯒꯤꯁꯤ ꯈꯔ ꯄꯥꯔꯒ ꯌꯣꯟꯜꯂꯤꯒ
ꯀꯨ ꯀꯨꯏꯔꯦ ꯆꯍꯤ ꯑꯅꯤ ꯍꯦꯜꯂꯦ
ꯑꯁ ꯌꯥꯝ ꯀꯜꯂꯅꯤꯀꯣ ꯑꯗꯨꯗꯤ
ꯎꯝ ꯀꯜꯂꯦ ꯂꯣꯀꯦꯜꯒꯤ ꯅꯠꯇꯦ ꯇꯣꯉꯥꯜꯂꯦ ꯁꯤꯗꯤ ꯑꯩꯈꯣꯏ ꯈꯨꯟꯗ ꯂꯩꯕ ꯃꯥꯟꯅꯗꯦ ꯍꯥꯟꯅ ꯈꯨꯟꯗꯒꯤ ꯀꯩꯅꯣ ꯇꯧꯕ ꯃꯥꯜ ꯈꯪꯗꯦ ꯀꯔꯝ ꯀꯥꯟꯗ ꯂꯩꯕ꯭ꯔꯣꯏ ꯁꯂꯣꯝꯗꯦ
ꯍꯥꯎꯥꯎꯅ ꯆꯥꯒꯦ ꯀꯥ ꯑꯣ ꯍꯥꯎꯅ ꯆꯥꯒꯦ ꯀꯥꯏꯅ ꯂꯩꯔꯒ ꯌꯥꯜ ꯂꯣꯏꯅ ꯇꯦꯛꯊꯣꯛꯈ꯭ꯔꯗꯤ ꯑꯗꯨ ꯆ
ꯑꯩꯁ ꯀꯩꯁꯨ ꯇꯧꯔ ꯀꯣꯏ ꯄꯨꯡ ꯑꯃ ꯍꯦꯟ ꯊꯣꯡꯉꯗꯤ ꯂꯣꯏꯔꯦ ꯀꯩꯅꯣ
ꯩ ꯀꯥꯂꯦꯟꯗ ꯄꯨꯡ ꯑꯃ ꯍꯦꯕ ꯃꯩ ꯃꯅꯥꯛꯇ ꯐꯝꯃꯗꯤ ꯐꯖꯔꯅꯤ
ꯑꯗꯨ ꯃꯥꯏ ꯀꯩꯅꯣ ꯇꯧꯔꯒ ꯊꯝꯃꯗꯕꯅꯤꯅꯦ ꯀꯩꯅꯣ ꯅꯍꯥꯟ ꯑꯩꯈꯣꯏ ꯑꯩꯈꯣꯏ ꯅꯨꯄꯥꯁꯤꯡ ꯆꯥꯏꯕ ꯃꯤ ꯃꯉꯥ ꯇꯔꯨꯛ ꯆꯥꯏꯕ ꯑꯃ ꯑꯂꯥꯕ ꯑꯃ ꯄꯨꯡ ꯑꯃ ꯑꯩ ꯑꯩ ꯊꯣꯡꯉꯦ ꯄꯨꯡ ꯑꯃ ꯍꯦꯟꯅ ꯊꯣꯡꯉꯦꯁ
ꯅꯪ ꯆꯥꯛ ꯌꯦꯟꯁꯥꯡ ꯊꯣꯡꯕ ꯍꯩꯕ꯭ꯔꯣ
ꯑꯁ ꯍꯪꯅꯔ ꯃꯣꯏꯗ
ꯅꯪ ꯏꯈꯣꯗꯤ ꯍꯥꯎꯕ꯭ꯔꯕ
ꯑꯗꯨ ꯑꯩꯗꯤꯤ ꯀꯃꯥꯏ ꯍꯥꯏꯒꯣꯏꯔꯣ ꯑꯗꯨꯗꯤ
ꯇꯥꯡꯅꯤꯡꯉꯦ ꯍꯥꯏꯗꯤ ꯑꯗꯣ ꯆꯥꯅꯕ ꯁꯤꯡꯗꯣ ꯍꯥꯎꯋꯏ ꯍꯥꯏꯕ꯭ꯔꯥ ꯀꯔꯤ ꯍꯥꯏꯕ꯭ꯔꯥ
ꯃꯌꯥꯝꯅ ꯃꯣꯏꯁꯦ ꯇꯟꯅ ꯊꯣꯡꯕꯅꯤꯅ ꯊꯨꯅꯤꯡꯉꯥꯏ ꯇꯟꯕꯅꯤꯅ ꯍꯥꯎ ꯔꯖꯨ ꯍꯥꯎꯇ ꯃꯥꯏꯁꯤꯂꯦ
ꯎꯝ ꯃꯅꯕꯁꯤꯡꯁꯨ ꯌꯥꯝꯃꯤ ꯄꯕ ꯃꯥꯅꯦ
ꯈꯪꯗꯦ ꯑꯗꯨꯕꯨꯗꯤ ꯅꯪ ꯍꯪꯉꯨꯕ ꯂꯣ ꯂꯣꯟꯅ
ꯅꯪ ꯍꯪꯉꯗꯤ ꯃꯣꯏꯗꯣ ꯑꯁ ꯅꯃꯥꯟꯅꯕꯅꯤꯅ ꯈꯔ ꯍꯥꯎꯇ꯭ꯔꯁꯨ ꯑꯁ ꯍꯥꯎꯔꯦ ꯍꯥꯎꯔꯦ ꯀ ꯍꯥꯏꯖꯤꯟꯅꯕ ꯌꯥꯅꯤꯕ ꯀꯣ ꯃꯊꯪꯗꯁꯨ ꯊꯣꯡꯕꯤꯅꯕ ꯀꯥꯏꯅ ꯍꯣꯏ ꯍꯪꯒꯦ ꯑꯩꯅ ꯍꯪꯉꯗꯤ ꯑꯁꯦꯡꯕꯗ ꯊꯣꯛꯂꯛꯑꯅꯤ
ꯁꯤꯁ ꯊꯔꯁꯨ ꯈꯪꯅꯤꯡꯦ ꯃ ꯑꯁ ꯍꯥꯟꯗꯦ ꯑꯗꯨꯝ ꯀꯩꯅꯣ ꯇꯧ ꯆꯥꯛ ꯆꯥꯃꯤꯟꯅꯕꯁꯦ ꯍꯥꯏꯗꯤ ꯑꯩꯈꯣꯏ ꯈꯨꯟꯒꯤ ꯑꯃꯗꯣ ꯑꯋꯥꯡꯕꯗꯨ
ꯎꯝ
ꯃꯥ ꯅꯠꯇ꯭ꯔꯗꯤ ꯑꯩ
ꯑꯣ ꯑꯁꯤ ꯑꯩꯈꯣꯏ ꯈꯨꯟꯒꯤ ꯑꯋꯥꯡꯕꯗꯣ ꯑꯗꯨꯁꯨ ꯑꯦ ꯍꯦꯟ ꯍꯗꯤ ꯍꯥꯏꯩꯅꯤ ꯍꯦ ꯑꯩ ꯃꯒꯤꯗꯤ ꯆꯈ꯭ꯔꯦ ꯍꯣꯏ ꯍꯥꯏꯕꯅꯦ ꯑꯩ
ꯑꯩꯈꯣꯏꯁꯨ ꯑꯗꯨꯝ ꯃꯥꯁꯨ ꯑꯗꯨꯝ ꯌꯥꯎꯔꯤ ꯅꯦ ꯑꯗꯨꯕꯨ ꯍꯥꯟꯅ ꯃꯣꯏ ꯌꯨꯝꯗ ꯃꯔꯛ ꯇꯧꯔꯦ ꯑꯗꯨꯒ ꯑꯁꯣꯝ ꯅꯥ ꯀꯅꯥꯨꯝ ꯑꯃꯒꯤꯒꯤ ꯑꯃ ꯇꯧꯔꯦ ꯑꯗꯨꯗ ꯑꯩ ꯂꯣꯏ ꯕ
ꯑ ꯑꯁ ꯑꯩꯈꯣꯏ ꯑꯩ ꯂꯥꯛꯄꯗꯁꯨ ꯑꯩꯈꯣꯏ ꯅꯨꯄꯤꯒꯤ ꯄꯥꯔꯇꯤꯒ ꯅꯣꯏꯒ ꯇꯧꯁꯤꯒ
ꯇꯧꯁꯦ ꯇꯥꯎꯁꯦ ꯅꯣꯏꯗꯤꯅꯦ
ꯏꯁ ꯅꯣꯏꯗꯤꯅꯦ ꯀꯥꯏꯅ ꯅꯣꯏꯅꯤꯅꯦ ꯅꯣꯏꯗꯤ ꯑꯩꯈꯣꯏꯗꯤ ꯅꯨꯄꯤꯗꯤ ꯌꯥꯝꯗ꯭ꯔꯦ ꯌꯦꯡꯉꯣ ꯑꯩꯈꯣꯏ ꯅꯨꯄꯤꯁꯤꯡꯗꯣ ꯃꯔꯤ ꯃꯉꯥ ꯈꯛꯇꯅꯤ ꯑꯗꯣ ꯅꯣꯏꯗꯤ ꯅꯣꯏ ꯈꯛꯇ ꯑꯗꯨꯝ ꯆꯠꯂ
ꯑꯩꯈꯣꯏꯒ ꯑꯝꯇ ꯄꯨꯟꯕꯤꯗꯦ
ꯄꯨꯟꯕ ꯃꯇꯝꯁꯨ ꯂꯩꯇ꯭ꯔꯦ ꯅꯣꯏꯁꯨ ꯂꯩꯁꯨ ꯂꯩꯇꯦ ꯀꯔꯝ ꯀꯥꯟ ꯄꯨꯜꯂꯅꯤ ꯄꯨꯟꯕꯗ ꯌꯨꯝ ꯂꯥꯛꯕꯗ ꯄꯨꯟꯁꯤꯔ ꯈꯣꯠꯂꯁꯤ ꯨ ꯍꯥꯏꯗꯦ ꯃꯄꯥꯟ ꯃꯄꯥꯟꯗꯁꯨ ꯅꯠꯇꯦ ꯅꯁꯥ ꯅꯁꯥ ꯌꯨꯝꯗ ꯂꯩꯔꯒ
ꯄꯣꯒ꯭ꯔꯥꯝ ꯂ ꯏꯔꯗꯤꯒꯃꯥꯏ ꯊꯣꯛꯂꯛꯀꯅꯤ ꯁꯨꯃꯥꯏꯅ ꯇꯧꯁꯦ ꯆꯁꯦ ꯈꯣꯠꯁꯦ ꯄꯨꯟꯁꯦ ꯍꯥꯏꯔꯗꯤ ꯊꯣꯛꯂꯛꯀꯅꯤ
ꯑꯩ ꯎ ꯅꯨꯄꯥꯅꯗꯤꯀꯣ ꯑꯩꯈꯣꯏꯅꯗꯤ ꯅꯣꯏꯕꯨ ꯅꯤꯡꯁꯤꯡꯉꯔꯣꯏꯕ ꯍꯥꯏꯗꯤ ꯑꯕꯗꯤ ꯁꯤꯅ ꯇ ꯁꯤꯅꯅꯥ ꯀ ꯑ ꯑꯗꯨ ꯑꯣꯏ ꯀꯧꯔꯁꯨ ꯌꯥꯏ ꯀꯧꯗ꯭ꯔꯁꯨ ꯌꯥꯏ ꯑꯩꯗꯤ ꯀꯩꯁꯨ ꯀꯥꯏꯗꯦꯕ ꯑꯗꯣ ꯈꯔꯗꯤ ꯀꯩꯅꯣ ꯅꯣꯏꯒ ꯅꯨꯄꯤꯁꯤꯡꯒ ꯄꯨꯟꯕ ꯈꯔ ꯇꯥꯟꯕ ꯈꯔ ꯌꯥꯎꯋꯦꯕ
ꯏꯁ ꯅꯨꯄꯤꯁꯤꯡꯒ ꯑ ꯑꯩꯈꯣꯏ ꯈꯨꯟꯒꯤ ꯅꯨꯄꯤꯁꯤꯡꯒ ꯑꯣꯏꯔꯕꯝꯅꯤꯅꯦ ꯑꯇꯩ ꯈꯨꯟꯒꯤ ꯅꯨꯄꯤꯁꯤꯡꯒ ꯑꯣꯏꯔꯗꯤ ꯇꯦ
ꯑꯁ ꯎꯝ ꯑꯇꯩ ꯅꯨꯄꯤ ꯑꯣꯏꯒꯦꯔꯥ ꯆꯥꯛ ꯆꯥꯃꯤꯟꯅꯕ ꯈꯣꯠꯄ ꯑꯣꯏꯔꯗꯤ ꯅꯨꯄꯥꯁꯤꯡ ꯇꯜꯂꯦꯕ
ꯀꯔꯤꯒꯤ ꯇꯥꯟꯕ꯭ꯔꯣ ꯅꯣꯏ ꯋꯥꯒ ꯅꯣꯏ ꯋꯥꯔꯔꯣꯏ ꯀꯩꯅꯣ ꯑꯩꯈꯣꯏꯅ ꯂꯣꯏ ꯁꯦꯡꯗꯣꯛꯑꯅꯤ
ꯑꯗꯨ ꯑꯁ ꯋꯥꯕ ꯋꯥꯗꯕ ꯑꯗꯨ ꯅꯗꯨꯦꯗ ꯕ ꯀꯣꯏꯕ ꯂꯥꯝꯕ ꯈꯣꯠꯄ ꯑꯣꯏꯔꯗꯤ ꯑꯃꯨꯛ ꯌꯥꯕꯀꯣ
ꯏ ꯑꯥꯕꯗ ꯌꯥꯗꯕ ꯑꯣꯟꯊꯣꯛꯄꯅꯤꯍꯦ ꯅꯣꯏꯁꯨ ꯑꯗꯨꯗꯤ ꯌꯥꯝ ꯐꯠꯇꯦꯍꯦ
ꯑꯁ ꯅꯣꯡ ꯃꯄꯨꯟꯁꯦ ꯅꯣꯡ ꯃꯥꯄꯨꯟꯁꯦ ꯅꯪ ꯀꯩꯅꯣ ꯇꯧꯔꯀꯥꯟꯗ
ꯄꯨꯟꯁꯦꯕ ꯅꯣꯏꯒꯤ ꯍꯥꯏꯗꯤ ꯁꯥꯒꯨꯝꯕꯗꯤꯀꯣ ꯅꯨꯄꯥꯁꯤꯡꯅ ꯊꯣꯡꯕ ꯍꯦꯟꯅ ꯍꯩꯌꯦꯕ ꯅꯨꯄꯤꯗꯒꯤꯗꯤ ꯅꯣꯏ ꯅꯨꯄꯥꯁꯤꯡꯅ ꯊꯣꯡꯕꯅ ꯍꯦꯟꯅ
ꯑꯩꯈꯣꯏ ꯈꯪꯗꯦ ꯑꯩꯈꯣꯏꯗꯤ ꯍꯧꯖꯤꯛ ꯂꯥꯛ ꯅꯣꯡꯃꯥꯏꯖꯤꯡꯗ ꯑꯃꯨꯛ ꯇꯧꯒꯅꯤꯗ ꯑꯩꯈꯣꯏꯗꯤ
ꯀ꯭ꯔꯤ ꯇꯧꯗꯅ
ꯈꯪꯗꯦ ꯑꯗꯨꯗꯤ ꯑꯩꯈꯣꯏ ꯀꯩ ꯇꯧꯁꯤꯔꯥ ꯉꯔꯥꯡꯒ ꯈꯟꯅꯕꯅꯦꯕ ꯑꯩꯈꯣꯏꯁꯨ ꯍꯟꯗꯛ ꯀꯩꯅꯣ ꯇꯧ ꯑꯗꯨꯒꯤ ꯍꯦꯛ ꯀꯩꯅꯣ ꯍꯧꯕꯒꯤ ꯑꯃꯨꯛ ꯇꯧꯔ ꯇꯧꯗ꯭ꯔꯦꯕ
ꯑꯣ ꯇꯣ ꯇꯋꯥ ꯅꯨꯡꯉꯥꯏꯅ ꯄꯨꯜꯂꯒꯧ ꯇꯧꯒꯗꯕꯅꯤ ꯑꯩꯈꯣꯏꯗꯤꯀꯣ ꯑꯩꯈꯣꯏ ꯅꯨꯄꯤꯁꯤꯡꯗꯤꯀꯣ ꯄꯨꯟꯁꯦ ꯍꯥꯏꯜ ꯊ꯭ꯔꯨ ꯍꯥꯏꯗꯤ ꯃꯥ ꯃꯥ ꯃꯁꯥ ꯃꯁꯥꯒꯤ ꯊꯕꯛ ꯊꯕꯛ ꯂꯣꯏ ꯇꯧꯧꯕꯅꯤꯅꯀꯣ
ꯎꯝ
ꯁꯪꯉꯁꯨ ꯑꯃꯨꯛ ꯑꯃꯨꯛ ꯁꯪꯗꯕ ꯍꯥꯏꯗꯤ ꯖꯤꯦꯅꯔꯦꯜ ꯁꯨꯇꯤꯒꯨꯝꯕ ꯐꯪꯉꯁꯨ ꯑꯩꯈꯣꯏ ꯁꯨꯇꯤ ꯐꯪꯉꯁꯨ ꯊꯕꯛ ꯁꯨꯕꯁꯤꯡꯗꯤ ꯁꯨꯇꯤ ꯐꯪꯗꯦꯗꯅꯀꯣ
ꯎꯝ
ꯇꯥꯕ꯭ꯔꯥ
ꯇꯥꯏ ꯇꯥꯏ
ꯑꯁꯨꯃꯥꯏꯅ ꯇꯧꯋꯦꯕ ꯑꯗꯨꯒꯤ ꯄꯨꯂꯞ ꯊꯦꯡꯅꯔꯒ ꯄꯨꯟꯕꯗꯣ ꯌꯥꯝ ꯋꯥꯏꯑꯦ ꯑꯩꯈꯣꯏꯗꯤ
ꯑꯗꯨꯅ ꯅꯣꯡꯃꯥꯏꯖꯤꯡꯗ ꯅꯣꯡꯃꯥꯏꯁꯤꯡꯅ ꯕꯦꯁ ꯇꯥꯔꯤꯗꯅ
ꯅꯣꯡꯃꯥꯏꯖꯤꯡ ꯀꯥꯁꯦ ꯊꯕꯛ ꯁꯨꯕꯁꯤꯡꯗ ꯁꯨꯇꯤ ꯐꯪꯗꯦꯗ ꯅꯣꯡꯃꯥꯏꯖꯤꯡꯗꯅ ꯍꯦꯟꯅ ꯊꯕꯛ ꯃꯣꯏꯗꯤ ꯅꯣꯡꯃꯥꯏꯖꯤꯡꯗꯅ ꯍꯦꯟꯅ ꯊꯕꯛ ꯋꯥꯏ ꯍꯥꯏꯌꯦ ꯑꯗꯨꯒ ꯃꯤ ꯅꯣꯡꯃꯥꯏꯖꯤꯡ ꯑꯣꯏꯕꯅꯤꯅꯁꯨ ꯁꯨꯇꯤꯅꯤꯅ ꯃꯤꯁꯤꯡꯗꯣ ꯌꯥꯝ ꯂꯥꯛꯅ ꯍꯥꯏꯌꯦꯕꯀꯣ ꯑꯗꯨꯒꯤ ꯁꯨꯇꯤꯁꯨ ꯂꯧꯕ ꯅꯨꯡꯉꯥꯏꯇꯦ ꯍꯥꯏꯌꯦ
ꯑꯥꯟꯕꯗ ꯍꯥꯏꯖꯤꯛꯇꯤ ꯅꯣꯏ ꯃꯤꯁꯤ ꯂꯩꯇ꯭ꯔꯒ ꯂꯩ ꯈꯨꯟꯗ ꯂꯩꯔꯤꯕ ꯀꯥꯡꯒꯨꯁꯨ ꯅꯣꯏ ꯇꯤꯟꯅꯗꯦ
ꯇꯤꯟꯅꯩꯌꯦꯦꯍꯦ ꯑꯩꯈꯣꯏ ꯂꯣꯏ ꯄꯨꯅꯤꯡ ꯈ꯭ꯔꯕꯅꯦ ꯑꯩꯈꯣꯏꯒꯤ ꯑꯩꯈꯣꯏ ꯂꯦꯡꯒꯥꯗꯒꯤ ꯈꯔ ꯃꯆꯥꯁꯤꯡꯗꯣ ꯑꯗꯨꯒ ꯑꯩꯈꯣꯏꯒ ꯂꯣꯏ ꯄꯨꯟꯈ꯭ꯔꯕꯅꯦ
ꯑ ꯈꯨꯟꯗ ꯃꯥꯜ ꯅꯣꯏ ꯇꯁꯦꯡꯅ ꯈꯣꯏ ꯈꯨꯟꯗꯤꯀꯣ
ꯎꯝ
ꯇꯤꯟꯅꯕꯁꯦ ꯃꯣꯏ ꯂꯦꯡꯒꯥ ꯂꯦꯡꯒꯥ ꯅꯠꯇ꯭ꯔꯒ ꯃꯣꯏ ꯁꯒꯥꯏ ꯑꯗꯨ ꯅꯠꯇ꯭ꯔꯒ ꯃꯣꯏ ꯑꯃ ꯑꯅꯤ ꯈꯛꯇ ꯇꯤꯟꯅꯩ
ꯑꯁ ꯑꯩꯗꯤ ꯑꯩꯈꯣꯏꯗꯤ ꯁꯥꯒꯩ ꯁꯥꯒꯩꯗꯤ ꯆꯠꯇꯦꯀꯣ ꯑꯩꯈꯣꯏꯗꯤ ꯕꯦꯁ ꯕꯦꯁ ꯒꯦꯡ ꯒꯦꯡ ꯆꯠꯂꯦ ꯍꯥꯏꯕꯕꯨꯗꯤ ꯈꯔ ꯌꯥꯕꯤꯒꯦ ꯑꯩꯈꯣꯏ ꯁꯥꯒꯩꯗꯤ ꯆꯠꯇꯦꯍꯦ ꯑꯩꯈꯣꯏ ꯁꯥꯒꯩ ꯆꯠꯅꯕ ꯃꯤꯁꯨ ꯂꯩꯇꯦ
ꯎ
ꯅꯣꯏꯅꯦ ꯅꯣꯏ ꯁꯥꯒꯩꯁꯤꯡꯅꯦ ꯁꯥꯒꯩ ꯁꯥꯒꯩ ꯄꯨꯜꯂꯒ ꯆꯥꯔꯒ ꯄꯥꯔꯇꯤ ꯇꯧꯔ ꯆꯥꯗꯤ ꯂꯩꯔꯤꯗꯣ
ꯑꯩꯈꯣꯏ ꯁꯒꯥꯏ ꯀꯗ ꯑꯩꯈꯣꯏꯗꯤ ꯅꯨꯄꯥꯁꯤꯡ ꯂꯣꯏ ꯄꯨꯜ ꯂꯩ ꯍꯥꯏꯗꯨꯕꯨ ꯅꯣꯏꯔꯣꯝꯗ ꯅꯣꯏꯔꯣꯝꯗ ꯅꯣꯏꯔꯣꯝꯗꯒꯤ ꯅꯨꯄꯥꯁꯤꯡꯅꯦ ꯊꯣꯛꯇꯕꯁꯦ ꯃꯄꯥꯟꯗ
ꯑ ꯑꯩꯈꯣꯏꯔꯣꯝꯗ ꯅꯨꯄꯥ ꯀꯅꯥ ꯂꯩꯌꯦ ꯅꯨꯄꯥ ꯂꯩꯇ꯭ꯔꯦ
ꯅꯣꯏꯔꯣꯝꯗꯔꯣ
ꯑꯦ
ꯑꯗꯨꯅꯅꯦ ꯃꯤ ꯂꯩꯇ꯭ꯔꯦ ꯅꯣꯏꯔꯣꯝꯗꯗꯤ